ꯑꯣ
ꯍꯜꯂꯣ
ꯑ ꯇꯔꯕꯣ
ꯇꯥꯔꯦ ꯑꯩꯗꯤ ꯁ꯭ꯀꯨꯜ ꯍꯜꯂꯛꯑꯒꯥꯟꯗ ꯆꯥꯛ ꯑꯃꯨꯛ ꯉꯥ ꯑꯃꯨꯛ ꯊꯣꯡꯉꯤ
ꯑꯦ ꯅꯨꯡꯊꯤꯟꯗꯤꯗꯥ
ꯎꯝ ꯑꯩꯈꯣꯏꯒꯤ ꯃꯃꯥꯡꯒꯤ ꯀꯣꯝꯗꯣ
ꯑꯥ
ꯑꯗꯨ ꯈꯣꯜꯂꯦꯕ ꯃꯣꯏ ꯀꯅꯥꯝꯇ ꯀꯥꯅꯔꯥꯛꯇ꯭ꯔꯤꯌꯦ ꯄꯨꯈꯠꯂꯛꯑꯀꯥꯟꯗ ꯉꯥ ꯊꯣꯡꯑꯣ ꯉꯥꯊꯣꯛ
ꯊꯣꯡꯉꯨ ꯊꯣꯡꯉꯨ ꯌꯦꯟꯖꯥꯡꯗꯣ ꯑꯍꯥꯎ ꯑꯍꯥꯎꯕ ꯆꯥꯎ ꯆꯥꯎ
ꯆꯥꯒꯦ ꯉꯔꯥꯡꯁꯨ ꯉꯥ ꯊꯣꯡꯉ ꯆꯥꯏꯌꯦ
ꯎꯝ ꯉꯥ ꯃꯔꯥꯡ ꯀꯥꯏꯕ ꯀꯥꯏꯁꯤ ꯌꯥꯗꯦꯀꯣ
ꯅꯠꯇꯦ ꯀꯃꯜꯅꯤ ꯀꯣ
ꯀꯃꯟ ꯀꯃꯟ ꯀꯃꯟ ꯍꯥꯏꯁꯦ ꯉꯥꯔꯣ
ꯀꯃꯥꯜ ꯍꯥꯏꯁꯦ ꯄꯨꯛꯂꯥꯎꯕꯤꯗꯣ
ꯎꯝ ꯈꯪꯗꯦ ꯍꯣꯏ ꯑꯣꯏꯔꯗꯤ ꯐꯔꯦ ꯈꯪꯗꯦ ꯄꯨꯛꯂꯥꯎꯕꯤꯁꯨ ꯄꯨꯛ ꯂꯥꯎꯗꯕꯁꯨ ꯄꯨꯛ ꯂꯥꯎꯕꯁꯨ ꯑꯝꯇ ꯈꯪꯗꯦ
ꯄꯨꯛꯂꯥꯎꯕꯤ ꯍꯥꯏꯁꯦ ꯃꯔꯨꯝꯒ ꯌꯥꯝ ꯆꯥꯎꯅ ꯆꯥꯎꯅ ꯄꯨꯕ ꯈꯪꯗ꯭ꯔꯣꯍꯦ
ꯍꯣꯏ ꯎꯕꯕꯨꯗꯤ ꯎꯕꯨꯗꯤ ꯎꯔꯝꯃꯅꯤ ꯑꯩꯅ ꯀꯩꯅꯣ ꯇꯧꯕ
ꯒ꯭ꯔꯥꯁ ꯀꯥꯞ ꯈꯪꯕ꯭ꯔꯥ ꯒ꯭ꯔꯥꯁ ꯀꯥꯞ ꯅꯠꯇꯦ ꯅꯥꯄꯤ ꯆꯥꯕꯤꯅꯦ ꯑꯗꯨꯗꯨꯅ ꯂꯩꯔꯦꯗꯅ ꯍꯧꯖꯤꯛꯀꯤꯁꯤꯅ ꯀꯃꯟ ꯍꯥꯏꯁꯤꯅ ꯃꯕꯨꯛꯀꯁꯦ ꯅꯣꯏꯔꯀꯥꯟꯗ ꯀꯣ ꯈꯤꯇꯪ ꯇꯦꯜꯂꯒ ꯅꯣꯏꯔꯀꯥꯟꯗ ꯎꯝ ꯁꯅꯥ ꯃꯆꯨꯒ ꯂꯩꯕꯗꯣ ꯑꯗꯨꯒꯨꯝꯕ ꯑ ꯑꯗꯨꯒꯨꯝꯕꯗ ꯑꯆꯧꯕ ꯑꯣꯏꯗꯣꯏꯕ
ꯌꯦ ꯑꯩꯒꯨꯝꯕꯅꯤ ꯅꯪ ꯍꯥꯢꯁꯤ
ꯃꯥꯅꯦ ꯅꯪꯒꯤ ꯅꯇꯥꯅꯦ ꯑꯩꯅ ꯊꯣꯡꯗꯣꯏꯁꯦ
ꯍꯣꯢ ꯑꯩ ꯢꯇꯥꯗꯣ ꯅꯪꯅ ꯊꯣꯛꯑꯒ ꯆꯥꯊꯣꯛꯇꯧꯔꯕ ꯅꯪ ꯅꯕꯨꯛꯗꯤ ꯐꯠꯇꯦꯍꯦ
ꯅꯪꯒꯤ ꯅꯇꯥꯅꯤ ꯑꯩꯅ ꯍꯧꯖꯤꯛ ꯊꯣꯡꯉꯒ ꯆꯥꯗꯧꯔꯤꯕꯁꯦ
ꯆꯥꯕꯤꯌꯨ ꯆꯥꯕꯤꯌꯨ ꯑꯩ ꯏꯇꯥꯗꯣ ꯊꯣꯛꯂ ꯊꯣꯛꯂ ꯐꯖꯅ ꯍꯥꯎꯅ ꯆꯥꯕꯤꯌꯨ
ꯎꯝ
ꯍꯜꯂꯛꯄ ꯀꯌꯥꯝ ꯀꯨꯏꯔꯕ ꯍꯤꯞꯕꯨꯗꯤ ꯍꯤꯞꯄꯤꯌꯦ ꯑꯩꯕꯨꯗꯤ ꯀꯨꯢꯔꯦ ꯑꯗꯨꯝ ꯀꯔꯤ ꯍꯜꯂꯣ
ꯀꯔꯤ ꯇꯧꯔꯤꯒꯦ
ꯍꯤꯞꯄꯤ ꯍꯥꯏꯕ ꯍꯤꯞꯄꯤꯌꯦ ꯀꯩꯗꯧꯗꯔꯤꯒꯦ ꯅꯨꯡꯊꯤꯟꯁꯤꯗ ꯃꯟ ꯌꯨꯡꯉꯒ ꯂꯩꯒꯗꯔꯣ ꯑꯩꯕꯨ
ꯀꯔꯤ
ꯍꯤꯞꯄꯤꯌꯦ ꯍꯤꯞꯄꯤꯌꯦ
ꯂꯩꯥꯌꯨ ꯂꯩꯌꯨ ꯍꯤꯞꯇꯅꯗ ꯂꯩꯥꯌꯨ
ꯍꯤꯞꯇꯅ ꯂꯩꯇ꯭ꯔꯗꯤ ꯑꯩ ꯅꯨꯡꯊꯤꯟꯁꯤꯗ ꯅꯪ ꯗꯥꯛꯇ ꯉꯥ ꯊꯣꯡꯉ ꯍꯥꯏꯩꯔꯕ ꯑꯩꯈꯣꯏꯗꯤ ꯉꯥ ꯊꯣꯡꯕꯁꯨ ꯍꯩꯇꯦ ꯑꯗꯨꯅ ꯊꯣꯡꯉꯣꯁꯨ ꯍꯥꯏꯔꯛꯑꯔꯣꯏ
ꯑꯩꯕꯨꯗꯤ ꯍꯩꯌꯦ ꯍꯧꯖꯤ ꯇꯧꯅꯤ
ꯌꯨꯝꯗ ꯑꯣꯏꯕ ꯀꯦ ꯕꯤ ꯋꯥꯕꯥꯅꯤ ꯍꯥꯏꯌꯣ
ꯍꯣꯏ ꯎꯗꯗꯤ ꯑꯩꯈꯣꯏ ꯑꯩꯈꯣꯏ ꯆꯦꯈꯣꯏ ꯃꯥꯅ ꯊꯧꯅ ꯑꯍꯥꯎꯋꯦꯕ ꯉꯥꯁꯦ ꯑꯩꯅ ꯁꯣꯡꯕꯗ ꯀꯌꯥ ꯍꯧꯥꯎꯇꯦꯕ
ꯑꯝ
ꯑꯗꯨ ꯍꯥꯏꯔꯒ ꯉꯥ ꯊꯣꯡ ꯆꯥꯅꯤꯡꯉꯦ ꯐꯖꯅ ꯑꯩꯅ ꯐꯔ ꯆꯥꯅꯤ ꯑꯩꯅ ꯐꯔꯒ ꯆꯥꯒꯅꯤ ꯅꯪꯗꯤ ꯀꯩꯅꯣ ꯀꯥꯡ ꯅꯨꯃꯤꯠꯀꯗ ꯀꯣꯏꯔꯣꯏꯗ꯭ꯔꯣ ꯁ꯭ꯀꯨꯜ ꯁꯨꯇꯤ ꯊꯥꯗ꯭ꯔꯣ
ꯊꯥꯌꯦ ꯍꯌꯦꯡ
ꯍꯌꯦꯡ ꯍꯪꯆꯤꯠ ꯍꯪꯆꯤꯠꯅꯦ
ꯃꯥꯅꯦ ꯁꯨꯇꯤ ꯊꯥꯏ
ꯁꯨꯇꯤ ꯊꯥꯏ
ꯑꯗꯣ ꯀꯣꯏ ꯀꯣꯏ ꯆꯠ ꯆꯠꯇꯣꯏꯔꯣ ꯅꯣꯏ ꯑꯃ ꯀꯔꯤ ꯀꯔꯤꯒꯤ ꯂꯝꯗ ꯆꯠꯅꯤꯒ ꯍꯥꯏꯕꯗꯣ꯫
ꯈꯪꯗꯦ ꯍꯥꯏꯅꯗ꯭ꯔꯤ ꯀꯔꯤꯝꯇ
ꯍꯣꯏ ꯆꯠꯇꯧ ꯃꯟꯗꯦ ꯑꯩ ꯈꯟꯕꯗ ꯀꯩꯅꯣ ꯆꯠꯅꯤ ꯏꯃꯥꯟꯅꯕꯤ ꯏꯃꯥꯟꯅꯕꯤ ꯀꯩꯅꯣꯟꯗꯗꯤ ꯆꯠꯅꯤ ꯕꯃꯣꯟꯗꯗꯤ ꯆꯠꯅꯤ
ꯎꯝ ꯕꯃꯣꯟꯗꯗꯤ ꯆꯠꯄ ꯌꯥꯏꯕ ꯆꯥꯕ
ꯎꯝ ꯑꯥ ꯕꯃꯣꯟꯗꯗꯤ ꯈꯔꯦꯆꯤ ꯆꯥꯕ ꯆꯠꯅꯤ
ꯎꯝ
ꯆꯥꯊꯣꯛꯒꯗꯧꯅꯤ ꯀꯩꯅꯣ꯫
ꯂꯣꯏꯔ ꯄꯨꯨꯜꯂꯨꯁꯦ ꯊꯣꯛꯎꯁꯤꯒ ꯍꯥꯏꯔꯒ ꯈꯪꯕꯀꯣ ꯂꯣꯏꯔꯒ ꯄꯨꯜꯂꯨꯁꯦ ꯀ ꯍꯥꯏꯔꯒꯕꯨꯗꯤ ꯄꯨꯜꯂꯨꯕ ꯌꯥꯏꯑꯦꯕ꯫
ꯂꯩ ꯑꯥ ꯃꯉꯣꯟꯗ ꯃꯥꯟꯅꯕꯤ ꯂꯩꯌꯦ
ꯎꯝ
ꯑꯩꯈꯣꯏ ꯑꯩꯈꯣꯏ ꯈꯨꯟꯒꯤꯕ ꯕꯃꯣꯟ ꯏꯃꯥꯟꯅꯕꯤ ꯂꯩꯌꯦ꯫ ꯅꯨꯡꯉꯥꯏꯇꯦꯗꯣ
ꯈꯣꯏ ꯕꯥꯃꯣꯟ ꯏꯃꯥꯟꯅꯕꯤ ꯂꯩꯖꯗꯤꯌꯦ ꯅꯣꯏ ꯏꯃꯥꯟꯅꯕꯤꯗꯣ ꯈꯤꯇ ꯋꯥꯏꯖꯒꯦꯗꯅ
ꯍꯣꯏ ꯋꯥꯏꯌꯣ ꯌꯥꯅꯤ ꯑꯗꯨꯗ ꯁꯤꯗ ꯂꯥꯛꯑꯣꯏ ꯀꯥꯡ ꯅꯨꯃꯤꯠꯇ ꯒꯤ ꯃꯥꯟꯕꯤ ꯑꯣꯏꯁꯦꯅ
ꯀꯥꯡꯡ ꯅꯨꯃꯤꯠ ꯈꯛꯀꯤ ꯏꯃꯥꯟꯅꯕꯤ ꯑꯣꯏꯁꯦꯅ ꯑꯗꯩꯗꯤ
ꯆꯊꯣꯛ ꯑꯗ ꯇꯧꯔꯛꯑꯅꯤ
ꯍꯥꯏꯕꯦꯝꯃ ꯌꯥꯔꯦ ꯕꯁ ꯂꯥꯛꯑꯅꯣꯏꯅꯦ ꯑꯗꯩ ꯉꯥꯎꯕꯨ ꯉꯥꯎꯕ꯭ꯔꯥ ꯈꯪꯗꯦꯅꯦꯅ꯫
ꯑꯁ
ꯎꯝ ꯎꯝ ꯑꯩꯈꯣꯏꯗꯣ ꯑꯩꯅꯕꯨꯗꯤ ꯍꯌꯦꯡꯗꯣ ꯄꯥꯗꯣ ꯊꯥꯕ ꯆꯠꯂꯨꯁꯤ ꯅꯪꯅ ꯄꯥ ꯊꯥ ꯃꯥꯗꯣ ꯄꯥꯗꯤ ꯊꯥꯅꯤꯡꯉꯦꯌꯦ ꯃꯥ ꯄꯥ ꯊꯥꯅꯤꯡꯉꯒꯗꯤ ꯑꯩꯅ ꯅꯪ ꯄꯥꯗꯣ ꯊꯥꯔꯣ ꯑꯩꯕꯨꯗꯤ ꯊꯦꯛꯀꯠꯀꯦ ꯑꯩꯕꯨꯗꯤ ꯊꯦꯀꯠꯄꯕꯨꯗꯤ ꯍꯌꯦꯡ ꯆꯠꯀꯔꯦ ꯈꯣꯠꯀꯦꯅ ꯍꯥꯏꯕꯅꯦꯕ
ꯅꯣꯏ ꯆꯦꯔꯣ ꯄꯥ ꯊꯥꯅꯤꯡꯉꯤꯖꯦ
ꯅꯠꯇꯦ ꯍꯧꯖꯤꯛꯀꯤ ꯏꯃꯥꯟꯅꯕꯤꯖꯦ ꯕꯃꯣꯟ ꯏꯃꯥꯟꯅꯕꯖꯦ
ꯊꯥꯔꯣ ꯊꯥꯔꯨꯔꯣ ꯅꯪ ꯀꯟꯅ ꯍꯥꯏꯗꯤ ꯊꯦꯛꯀꯠꯂꯨꯔꯣ ꯀꯥꯡ ꯅꯪꯅꯕ
ꯑ ꯊꯦꯀꯠꯂꯨꯅꯤ ꯍꯥꯌꯦꯡ꯫
ꯎꯝ
ꯑꯩꯗꯣ ꯄꯥ ꯍꯥꯞꯄꯒꯤꯗꯣ ꯂꯩꯒꯦ ꯇꯧꯔꯒ ꯂꯩꯇ꯭ꯔꯦ ꯍꯥꯏꯕ ꯃꯈꯣꯏꯒꯤ ꯑꯩꯅ ꯑꯩꯒꯤ ꯑꯃ ꯅꯍꯥ ꯑꯃ ꯑꯃ ꯂꯩꯕꯗꯣ ꯑꯗꯨꯗꯣ ꯒ꯭ꯂꯨꯗꯣ ꯑꯗꯨꯝ ꯍꯥꯏꯗꯤ ꯍꯥꯞꯅꯔꯛꯄꯒꯤ ꯀꯌꯥ ꯆꯦꯠꯇ꯭ꯔꯦꯕ ꯍꯪꯉꯕ
ꯑꯣ
ꯑꯗꯨꯗꯨꯒꯤ ꯑꯩꯅ ꯑꯃꯃꯨꯛ ꯂꯩꯒꯦ ꯇꯧꯕꯅꯦꯕ ꯑꯃ ꯈꯔ ꯍꯣꯡ ꯊꯣꯛꯑꯦꯗꯅ ꯍꯧꯖꯤꯛꯇꯤ ꯃꯌꯥꯝ ꯑꯃ ꯍꯣꯡ ꯍꯣꯡꯕ
ꯑꯣ
ꯑꯗꯨꯗꯨꯗꯒꯤ ꯑꯃ ꯑꯃ ꯍꯟꯗꯛꯇꯤ ꯍꯟꯕꯗ ꯂꯩꯒꯦ ꯈꯣꯠꯀꯦ ꯀꯥꯏꯅ ꯈꯜꯂꯝꯃꯒ ꯑꯗꯨꯝ ꯅꯨꯡꯗꯥꯡꯗ ꯍꯜꯂꯝꯅꯤꯅ ꯅꯥꯕꯩ ꯍꯜꯂꯅꯤꯅ ꯂꯩꯗ꯭ꯔꯦ ꯑꯗꯣ ꯂꯩꯕꯖꯤꯗꯕꯨꯗꯤ ꯌꯥꯅ ꯌꯥꯅꯕ ꯇꯧꯔꯅꯤ ꯑꯩꯈꯣꯏ ꯏꯅꯦ ꯑꯩ ꯑ ꯑꯃ ꯏꯅꯥꯎꯄꯤꯗꯨꯁꯨ ꯃꯥꯖꯨ ꯉꯁꯤ ꯑꯝꯇ ꯅꯞꯄꯤꯑꯣꯏꯅ ꯑꯃꯨꯛ ꯃꯥꯅ ꯑꯃꯨꯛ ꯅꯞꯈ꯭ꯔꯦꯕ
ꯀꯥꯡ ꯆꯤꯡꯕ ꯆꯠꯇꯣꯏꯔꯣ
ꯅꯠꯇꯦꯍꯦ ꯆꯠꯂꯣꯏꯌꯦ ꯃꯥꯗꯤ ꯃꯣꯏ ꯆꯥꯛ ꯆꯥꯅꯕ ꯆꯠꯈꯤꯑꯦ ꯃꯣꯏ ꯑꯣꯖꯥꯁꯤꯡꯒ ꯂꯣꯏꯕꯒꯤ ꯆꯥꯛ ꯆꯠꯅꯩꯅꯦ ꯍꯥꯏꯅ ꯍꯠ ꯍꯠꯇꯗꯤ ꯅꯠꯇꯦ ꯃꯣꯏꯅ ꯑꯩꯈꯣꯏꯒꯤ ꯍꯦꯛ ꯀꯦꯐꯦ ꯑꯃ ꯃꯨꯛ ꯀꯦꯐꯦꯖꯤ ꯃꯅꯤꯡꯗ ꯍꯠ ꯃꯆꯥ ꯃꯆꯥ ꯁꯥꯔꯒ ꯏꯁꯤꯡ ꯃꯌꯥꯏꯗꯕꯨꯗꯤ ꯅꯠꯇꯦꯕ ꯑꯗꯨꯅ ꯑꯃꯨꯛ ꯃꯅꯤꯡ ꯑꯆꯤꯛꯄ ꯖꯒꯥꯗ ꯍꯠ ꯍꯠ ꯁꯥꯔ ꯂꯩꯌꯦꯕꯀꯣ ꯑꯗꯨꯗ ꯆꯠꯈꯤꯕꯅꯤ
ꯀꯔꯣꯟ ꯅꯀꯟꯗ ꯑꯣꯏꯗꯣꯏꯕ
ꯑ ꯁꯦꯟꯗ꯭ꯔꯥꯔꯣꯝꯗꯅꯤ
ꯚ꯭ꯌꯨ ꯄꯣꯏꯟꯗꯔꯥ
ꯅꯠꯇꯦ ꯕꯤ ꯀꯣꯟꯗ ꯅꯠꯇꯦ ꯁꯦꯟꯗ꯭ꯔꯥ ꯑꯃ ꯑꯩꯈꯣꯏꯅ ꯑꯆꯥꯄꯣꯠ ꯆꯥꯕꯗꯣ ꯈꯪꯕ꯭ꯔꯥ ꯑꯥꯔ ꯐꯣꯔ ꯍꯥꯏꯅ ꯅꯍꯥꯟ ꯑꯩꯅ ꯍꯥꯏ ꯍꯥꯏꯕꯗꯣ
ꯎꯝ ꯎꯝ
ꯑꯗꯨꯗꯨꯒꯤ ꯃꯅꯤꯡꯗ ꯂꯩꯌꯦꯕ ꯈꯪꯉꯕ
ꯑꯣ
ꯗꯨꯃꯅꯤꯡꯗ ꯑꯩꯈꯣꯏꯅ ꯁꯦꯟꯗ꯭ꯔꯥꯒꯤ ꯑꯃ ꯄꯔꯦꯡ ꯃꯅꯨꯡ ꯆꯪꯉꯛꯄꯒꯤ ꯑꯗꯨꯝ ꯃꯅꯨꯡ ꯆꯪꯉꯛꯄꯒꯤ ꯑꯃ ꯀꯩꯅꯣ ꯆꯠꯄꯒꯤꯗꯨꯗ ꯃꯅꯨꯡ ꯆꯪꯛꯉꯡꯄꯗꯣ ꯅꯥꯀꯟ ꯑꯃ ꯐꯥꯎꯖꯤꯟꯐꯝ ꯑꯃ ꯂꯝꯕꯤ ꯍꯥꯏꯖꯤꯟ ꯍꯥꯏꯖꯤꯟꯐꯝ ꯃꯆꯥ ꯃꯆꯥ ꯂꯩꯍꯧꯗ꯭ꯔꯣ
ꯑꯣ ꯑꯣ
ꯑꯗꯨꯗ ꯆꯪꯗꯣꯏꯕ ꯃꯥꯁꯨ ꯑꯃ ꯃꯃꯥꯡ ꯆꯨꯞꯗ꯭ꯔꯤꯡ ꯆꯠꯇ꯭ꯔꯤꯉꯩꯗ ꯑꯗꯨꯝ ꯂꯝꯕꯤ ꯃꯆꯥ ꯍꯥꯏꯖꯤꯟ ꯍꯥꯏꯖꯤꯟꯐꯝ ꯂꯩꯑꯦ ꯑꯩꯅ ꯑꯩꯅꯒ ꯅꯍꯥꯟ ꯍꯥꯏꯕꯗꯣ ꯁꯤꯗꯩ ꯐꯧꯗꯣꯛ ꯐꯥꯎꯂꯛꯄꯁꯨ ꯌꯥꯏ ꯁꯣꯝ ꯀꯟ ꯇꯥꯕ ꯌꯥꯏ ꯈꯣꯠꯄ ꯌꯥꯏ ꯀꯥꯏꯅ ꯍꯥꯏꯕꯗꯣ
ꯎꯝ ꯑꯗꯣ ꯅꯥꯀꯟꯗ ꯍꯤ ꯇꯣꯡꯕꯝ ꯑꯃ ꯂꯝꯄꯥꯛ ꯑꯃ ꯑꯄꯥꯛꯄ ꯑꯃ ꯂꯩꯕꯗꯨꯗ꯭ꯔꯣ
ꯐꯤ ꯇꯣꯡꯐꯝ ꯅꯠꯇꯦ ꯑꯗꯨ ꯅꯠꯇꯦ
ꯑꯆꯪꯕꯝꯒꯤꯗ ꯌꯨꯝ ꯃꯌꯥꯝ ꯐꯥꯎꯔ ꯆꯠꯂꯀꯥꯟꯗ ꯑꯍꯥꯡꯕ ꯖꯒꯥ ꯀꯝꯃꯤꯇꯤ ꯍꯣꯝ ꯃꯥꯟꯕꯒ ꯌꯥꯝ ꯂꯩꯕ ꯂꯩꯗꯥꯏꯅꯦ
ꯍꯣꯏ ꯑꯗꯣ ꯑꯗꯨ ꯅꯠꯇꯦ ꯑꯗꯨ ꯅꯠꯇꯦꯕ ꯑꯁꯣꯝ ꯅꯥꯀꯟꯊꯥꯏ ꯑꯃꯅꯦꯕ ꯑꯗꯨꯅ ꯑꯃꯨꯛ ꯍꯥꯏꯗꯤ ꯑ ꯁꯥꯏꯠ ꯑꯁꯣꯝꯂꯣꯝ ꯁꯣꯝ ꯃꯃꯥꯡꯂꯣꯝꯗ ꯑꯃ ꯆꯠꯈꯠꯇꯣꯏꯅꯦꯕ ꯃꯣꯏꯅ
ꯑꯣ ꯑꯣ ꯆꯤꯡ ꯆꯤꯡ ꯂꯩꯔꯀꯥꯟꯗ ꯃꯃꯥꯡꯂꯣꯝꯗ ꯂꯝꯕꯤ ꯑꯃ ꯂꯩꯍꯧꯕꯗꯣ
ꯍꯣꯏ ꯍꯣꯏ ꯍꯣꯏ
ꯑꯗꯣꯝ ꯅꯀꯟꯗ ꯑꯣꯏꯔꯝꯃꯅꯤ ꯑꯗꯨ ꯅꯥꯀꯟ ꯆꯠꯇ꯭ꯔꯤ
ꯆꯠꯇ꯭ꯔꯦꯕ ꯑꯗꯨꯅ ꯑꯗꯣꯝꯔꯣꯝꯗ ꯃꯣꯏꯅ ꯑꯃꯨꯛ ꯆꯠꯇꯣꯏꯕ ꯃꯣꯏ ꯍꯠꯇ ꯍꯠꯇꯨꯗ ꯆꯥꯛ ꯌꯦꯟꯁꯥꯡ ꯊꯣꯡꯉꯀꯥꯟ ꯆꯥꯅ ꯈꯣꯠꯅꯕꯤ ꯇꯧꯕꯩ ꯂꯩꯌꯦꯕꯀꯣ ꯍꯥꯏꯕ ꯋꯥꯅꯤ ꯑꯗꯨꯅ ꯑꯃꯨꯛ ꯏꯁꯤꯡ ꯃꯌꯥꯏꯒꯤ ꯍꯠ ꯅꯠꯇꯕ ꯂꯩꯀꯪꯒꯤ ꯍꯠ
ꯍꯣ ꯍꯣ
ꯈꯔ ꯐꯖꯅꯒ ꯁꯥꯏꯌꯦ ꯃꯣꯏꯗꯣ ꯑꯃ ꯁꯨꯃꯥꯏꯅ ꯌꯨꯡꯊꯔꯒ ꯎꯅꯒ ꯁꯥꯕ ꯑꯃ ꯃꯥꯜꯂꯀꯥꯟꯗ ꯌꯨꯡꯉ ꯌꯨꯡꯉꯒ ꯑꯃ ꯂꯩꯕꯗꯣ ꯍꯪꯕ꯭ꯔꯥ ꯐꯤꯂꯝꯗꯒ ꯌꯥꯎꯕꯤ ꯄꯨꯔꯥ ꯇ꯭ꯔꯥꯏꯡꯒꯜ ꯁꯦꯞꯀꯤ ꯑꯣꯏꯕꯤꯗꯣ
ꯎꯝ
ꯑꯗꯨꯒꯨꯝꯕꯗꯅꯦ ꯃꯣꯏ ꯂꯝꯒꯩꯅꯦ ꯃꯣꯏ ꯉꯥꯅꯨꯒ ꯌꯦꯟꯒ ꯆꯥꯅꯤꯅ ꯑꯦ ꯀꯩꯅꯣ ꯑꯩ ꯁꯥꯏꯂꯦꯟ ꯊꯝꯃꯝꯕꯅꯤ ꯊꯝꯃꯦꯅ ꯈꯜꯂꯒ ꯈꯪꯉꯦ ꯏꯊꯟꯇ
ꯚꯤꯌꯨ ꯄꯣꯏꯟꯒꯤꯗꯖꯨ ꯂꯩꯗꯅ ꯍꯠꯇꯣ
ꯂꯩ ꯂꯩ ꯚ꯭ꯌꯨ ꯄꯣꯏꯟꯇꯁꯨ
ꯑꯗꯨꯗꯨꯅ ꯑꯃꯨꯛ ꯍꯣꯇꯦꯜ ꯅꯠꯇ꯭ꯔꯥ
ꯚ꯭ꯌꯨ ꯄꯣꯏꯟꯗꯣ ꯑꯗꯨꯒꯤꯗꯤ ꯈꯪꯗꯦ ꯑꯩ ꯍꯣꯏ ꯃꯣꯏꯗꯣ ꯍꯣꯇꯦꯜꯖꯨ ꯑꯣꯏꯕꯅꯦ ꯍꯣꯇꯦꯜꯒꯤꯗ ꯍꯣꯇꯦꯜ ꯒꯩꯗ ꯁꯤꯡꯅꯔꯒ ꯈꯣꯠꯂꯖꯨ ꯆꯥꯔꯖꯨ ꯌꯥꯕꯅꯦ
ꯎꯝ ꯃꯥꯅꯦ ꯐꯦꯃꯤꯂꯤ ꯉꯥꯛꯇ ꯂꯥꯛꯄ ꯊꯦꯡꯅꯩ ꯌꯦꯕ ꯑꯗꯨꯗꯅ ꯑꯃꯨꯛ
ꯎꯝ
ꯃꯣꯏ ꯃꯌꯥꯏꯗ ꯂꯩꯕ ꯅꯠꯇꯦꯗꯅ ꯑꯗꯨꯗꯤ ꯃꯇꯥꯏꯗ ꯂꯩꯕꯅꯤꯗꯅ
ꯎꯃ ꯆꯥꯛ ꯆꯥꯅꯁꯦ ꯍꯥꯏꯌꯦꯅ ꯃꯣꯏ ꯃꯦꯗꯥꯝ ꯃꯦꯗꯥꯝꯗꯨꯅ ꯍꯩꯁ. ꯑꯣ. ꯗꯤ. ꯗꯨꯅ ꯑꯗꯩ ꯃꯣꯏ ꯃꯣꯏꯒꯩ ꯑꯗꯨꯝ ꯑꯩꯈꯣꯏꯒꯤꯁꯨ ꯆꯥꯟꯅꯁꯦ ꯍꯥꯏꯔ ꯆꯥꯟꯅꯈꯤꯗ꯭ꯔꯦ ꯑꯗꯨꯝ
ꯎꯝ ꯎꯝ
ꯁꯤꯟꯕ ꯂꯥꯡꯕ ꯈꯔ ꯐꯈꯤꯗ꯭ꯔꯕ ꯑꯩꯅ
ꯎꯝ
ꯑꯩꯅ ꯍꯖꯤꯛꯀꯤ ꯁꯤꯟꯕꯂꯥꯡꯉꯤꯕ ꯁꯨꯃꯥꯏꯅ ꯐꯕ ꯑꯣꯏꯔꯝꯃꯒꯗꯤ ꯆꯥꯅꯤꯕꯀꯣ
ꯃꯥꯅꯦ ꯃꯥꯅꯦ
ꯈꯤꯇꯪ ꯀꯩ ꯍꯥꯏꯅꯤ ꯑꯩ ꯈꯤꯇꯪ ꯅꯧꯔꯤꯕ ꯍꯥꯏꯇꯥꯔꯦꯀꯣ
ꯎꯝ
ꯈꯗꯥꯡ ꯊꯥꯗꯕꯖꯦ ꯈꯤꯇꯪ ꯍꯥꯏꯗꯤ ꯈꯤꯇꯪ ꯀꯤꯔꯤꯕ ꯍꯥꯏꯇꯥꯔꯦ ꯍꯧꯖꯤꯛꯅ ꯑꯃꯨꯛ ꯀꯤꯗ꯭ꯔꯦꯕ ꯀꯌꯥꯖꯦ ꯑꯗꯣ ꯉꯁꯥꯏ ꯑꯩꯅ ꯊꯥꯕ ꯈꯨꯡꯎꯞꯇꯣ ꯐꯖꯗ꯭ꯔꯥ
ꯐꯖꯩ
ꯔꯦꯠꯇꯣ ꯄꯥꯝꯃꯦ ꯑ
ꯐꯥꯖꯩꯌꯦ ꯐꯖꯩꯌꯦ
ꯅꯨꯡꯊꯤꯟꯁꯦ ꯑꯃꯨꯛ ꯇꯞꯇꯥꯥꯏ ꯇꯨꯝꯃꯅꯤ ꯁꯤꯅ ꯍꯣꯔꯦꯟ ꯑꯍꯤꯡꯁꯤꯗ ꯑꯃꯨꯛ ꯂꯥꯏ ꯁꯥꯔꯅꯤ ꯍꯥꯏꯕ ꯇꯧꯔꯤꯖꯦ ꯑꯩꯅ
ꯑꯍꯤꯡ ꯇꯨꯝꯗ꯭ꯔꯣ ꯅꯪ
ꯇꯨꯝꯗꯦ ꯉꯔꯥꯡ ꯑꯁ ꯇꯨꯝ ꯐꯣꯟꯖꯦ ꯃꯩꯖꯦ ꯌꯥꯎꯗ꯭ꯔꯦ ꯃꯩꯖꯦ ꯏꯂꯚꯦꯟ ꯃꯨꯛꯇ ꯉꯥꯏꯕꯗꯒꯤ ꯆꯥꯔꯖ ꯇꯧꯔ ꯊꯝꯃꯝꯃꯦ ꯊꯃꯝꯃ ꯇꯨꯝꯃꯒꯦ ꯍꯥꯏꯅ ꯂꯩꯔꯦ ꯑꯩꯈꯣꯏ ꯆꯦꯖꯤꯅ ꯅꯥꯀꯟꯖꯤꯗ ꯐꯣꯟꯁꯦ ꯑꯗꯨꯝ ꯌꯦꯡ ꯂꯩꯔꯦ ꯑꯗꯨꯗꯗꯒꯤꯗꯤ ꯑꯩꯁꯦ ꯎꯝ ꯃꯥ ꯑꯗꯨꯝ ꯐꯣꯟ ꯌꯦꯡꯂꯩꯗꯤ ꯃꯥ ꯕꯥꯍꯨꯕꯂꯤꯒꯤ ꯍꯥꯏꯗꯤ ꯃꯇꯦꯛ ꯃꯇꯦꯛ ꯑꯦꯐ. ꯕꯤ. ꯗ ꯂꯥꯛꯄꯗꯨ ꯌꯦꯡ ꯂꯩꯌꯦꯕ ꯈꯪꯉꯕ
ꯎ ꯎꯝ
ꯑꯗꯨꯌꯦ ꯑꯗꯨ ꯌꯦꯡ ꯂꯩꯔꯝꯕꯗꯨꯗꯩ ꯑꯩꯗꯤ ꯑꯩꯅ ꯑꯩꯖꯨ ꯗꯨꯝ ꯃꯤꯡ ꯁꯤꯜꯂꯦ ꯑꯗꯨꯗꯩ ꯃꯇꯦꯛ ꯃꯇꯦꯛ ꯐꯥꯒꯤ ꯖꯣꯒꯥꯏ ꯑꯃ ꯑꯗꯨꯝ ꯃꯣꯏꯒꯤ ꯀꯟꯇꯦꯟ ꯀ꯭ꯔꯤꯌꯦꯇꯔꯒꯤ ꯃꯣꯏ ꯊꯥꯒꯠꯂꯛꯄꯤꯗꯣ
ꯎꯝ
ꯑꯗꯨꯒꯨꯝꯕ ꯖꯣꯒꯥꯏ ꯇꯧꯔꯛꯄꯗꯩ ꯑꯩꯅ ꯑꯗꯨꯝ ꯑꯩꯖꯨ ꯈꯔ ꯈꯔ ꯌꯦꯡꯉꯦ ꯅꯣꯛꯄꯩ ꯀꯩꯀꯩ ꯌꯥꯎꯔꯛꯄꯗꯨꯗ ꯑꯗꯨꯗꯩ ꯑꯩ ꯐꯣꯟꯖꯦ ꯄꯥꯏꯔꯒ ꯑꯩ ꯑꯣꯏꯅ ꯌꯦꯡ ꯂꯩꯍꯧꯔꯦ ꯑ ꯍꯨꯡ ꯍꯨꯡ ꯍꯨꯡ ꯍꯍ ꯃꯥ ꯑꯣꯏꯅ ꯃꯥ ꯑꯣꯏꯅ ꯍꯣꯏ ꯃꯥꯅ ꯄꯥꯏꯌꯣꯌꯦ ꯃꯥ ꯌꯦꯡꯃꯤꯟꯅꯖꯦ ꯃꯥ ꯄꯥꯏꯕ ꯋꯥꯔꯦꯌꯦ
ꯎꯝ
ꯑꯩ ꯄꯥꯏꯔꯦ ꯏꯕꯥꯟꯅꯤ ꯌꯦꯡꯃꯤꯟꯅꯔꯦ ꯑꯗꯨꯒ ꯃꯥ ꯃꯥ ꯇꯨꯝꯊꯈ꯭ꯔꯦ ꯑꯗꯨꯒ ꯑꯩ ꯑꯗꯨꯝ ꯌꯦꯡ ꯂꯩꯍꯧꯔꯦ
ꯑꯗꯩ ꯑꯩꯁꯨ ꯑꯩ ꯇꯨꯝꯃꯒꯦ ꯍꯥꯏꯅ ꯐꯣꯟꯗꯖꯦ ꯊꯝꯃꯦ ꯑꯗꯨꯒ ꯌꯥꯗꯦ ꯊꯔꯣ ꯃꯥꯔꯣ ꯑꯣꯜꯂꯝꯃꯦ ꯑꯣꯜꯂꯝꯕ ꯌꯥꯕ ꯑꯣꯜꯂꯝꯃꯒ
ꯑꯁ ꯑꯗꯣ ꯋꯥꯔꯕ꯭ꯔꯥ ꯈꯪꯗꯦ ꯇꯨꯝ ꯂꯩꯔꯦ ꯃꯊꯟ ꯇꯨꯝꯃꯤꯗꯣ ꯃꯤꯀꯞ ꯊꯣꯔꯛꯄꯗ ꯇꯨꯝ ꯂꯩꯔꯝꯃꯦ ꯅꯣꯉꯥꯜꯂꯝꯗꯥꯏ ꯎꯝ
ꯃꯣꯔꯣꯛꯁꯦ ꯁꯥꯗꯧ ꯃꯥꯟꯗ꯭ꯔꯦꯅꯦ
ꯈ ꯊꯥꯛꯆꯤꯜꯂꯣꯅꯦ
ꯎꯃꯨꯔꯣꯛ ꯑꯅꯤꯈꯛꯇꯪ ꯂꯩꯌꯦ
ꯑꯈꯣꯏꯗꯤ ꯍꯧꯖꯤꯛꯇꯤ ꯃꯣꯔꯣꯛ ꯆꯥꯗ꯭ꯔꯦꯀꯣ ꯍꯥꯏꯗꯤꯀꯣ ꯑꯃꯣꯡꯁꯥ ꯆꯥ ꯄꯪꯊꯛ ꯊꯛ ꯌꯥꯕꯗꯕ ꯅꯠꯇ꯭ꯔꯕꯅ ꯑ ꯍ
ꯀꯔꯤ
ꯍꯍ ꯑꯩꯈꯣꯏꯗꯤ ꯍꯧꯖꯤꯛꯀꯥꯟꯖꯦ ꯃꯣꯔꯣꯛ ꯑꯁꯥꯕ ꯆꯥꯕ ꯌꯥꯗ꯭ꯔꯦꯕ ꯑꯩꯈꯣꯏꯗꯤ ꯑꯆꯝꯕ ꯅꯠꯇ꯭ꯔꯗꯤ ꯍꯤ ꯍꯤ ꯒꯣꯏꯗꯤ ꯍꯍ ꯕꯦꯂꯦꯟꯁ ꯗꯥꯏꯠ ꯇꯧꯗ꯭ꯔꯗꯤ ꯌꯥꯗ꯭ꯔꯦ
ꯎꯝ ꯍꯨꯝ
ꯈꯣꯃꯥꯅ ꯑꯈꯣꯏꯗꯤ ꯃꯨꯁꯣꯔꯤ ꯃꯨꯁꯣꯔꯤ ꯊꯣꯡꯉꯦ ꯃꯨꯁꯣꯔꯤ ꯍꯥꯎꯋꯦ ꯆꯝ ꯑꯪ ꯆꯝꯅ ꯊꯣꯡꯕ
ꯎꯝ ꯊꯥꯎ ꯊꯥꯛ ꯀꯩꯅꯣ ꯇꯧꯗꯕꯤꯗꯣ ꯃꯆꯨ ꯊꯥꯛꯇꯕꯤꯗꯣ
ꯑꯗꯨ ꯊꯣꯡꯉꯦ ꯍꯥꯎꯋꯦ ꯆꯝꯅ ꯑꯗꯣ ꯑꯩꯉꯣꯟꯗ ꯆꯝꯕꯒꯤ ꯌꯥꯕ ꯆꯝꯐꯨꯠꯀ ꯆꯥꯔꯦ ꯆꯥꯛ ꯈꯔ ꯆꯥꯔꯒ ꯑꯗꯨꯝ ꯐꯨꯠꯀ
ꯎꯝ
ꯁꯍ ꯑꯗꯣ ꯒꯨꯂꯤ ꯆꯥꯔ ꯂꯩꯔꯝꯕꯅꯦ ꯑꯗꯩ ꯑꯩꯁꯨ ꯆꯥꯛ ꯆꯥꯕ ꯌꯥ
ꯆꯥꯁꯜꯗꯨ ꯆꯥꯛ ꯆꯥꯕ ꯌꯥꯔꯕ
ꯎꯝ ꯇ꯭ꯔꯣꯕꯣꯠ ꯇꯣꯔꯣꯕꯣꯠ ꯆꯝꯐꯨꯠ ꯗꯤ ꯍꯥꯎ